ꯍꯜꯂꯣ
ꯍꯜꯂꯣ
ꯇꯥꯔꯦ ꯇꯥꯔꯦ ꯈꯔ ꯂꯥꯎꯅ ꯉꯥꯡꯉꯛꯑꯣ
ꯎꯝ ꯀꯩꯅꯣ ꯇꯧꯅꯤꯡꯗ꯭ꯔꯣ ꯍꯟꯗꯛꯁꯦ ꯗꯤꯋꯥꯂꯤ ꯑꯃꯨꯛ ꯂꯥꯛꯇꯣꯔꯦ ꯅꯠꯇ꯭ꯔꯥ
ꯗꯤꯋꯥꯂꯤ ꯗꯤꯋꯥꯂꯤꯁꯦ ꯀꯌꯥꯝ ꯋꯥꯠꯂꯤꯒꯦ ꯎꯝ
ꯈꯔꯕꯨꯗꯤ ꯋꯥꯠꯂꯤ ꯑꯗꯨ ꯀꯨꯏꯗ꯭ꯔꯦꯕ ꯑꯩꯈꯣꯏꯒꯤ ꯍꯌꯦꯡ ꯍꯪꯆꯤꯠꯁꯤꯗꯤ ꯀꯥꯡ ꯑꯣꯏꯔꯝꯒꯅꯤ ꯎꯝ ꯍꯌꯦꯡ ꯍꯪꯆꯤꯠꯁꯤꯗꯤ ꯀꯥꯡꯅꯤ ꯀꯥꯡ
ꯀꯥꯡꯁꯦ ꯈꯪꯉꯕ ꯅꯣꯏ ꯑꯗꯨꯗ ꯀꯥꯡꯁꯤꯁꯨ ꯃꯩꯇꯩꯒꯤ ꯃꯩꯇꯩꯒꯤ ꯑꯃ ꯒꯧꯔꯒꯤ ꯑꯃ ꯂꯩꯕ꯭ꯔꯥ ꯀꯥꯡꯁꯦ
ꯀꯩ ꯍꯥꯏꯕ
ꯀꯥꯡꯖꯦ
ꯎꯝ
ꯃꯩꯇꯩꯒꯤ ꯅꯨꯃꯤꯠ ꯑꯃ ꯒꯧꯔꯒꯤ ꯅꯨꯃꯤꯠ ꯑꯃꯅ ꯂꯩꯅꯕ꯭ꯔꯕ
ꯂꯩꯅꯕꯅꯦ
ꯎꯝ ꯑꯅꯤꯔꯛ ꯑꯃꯗꯨꯅ ꯑꯍꯧꯕ ꯑꯃꯗꯨꯅ ꯑꯔꯣꯏꯕ
ꯍꯣꯏ ꯍꯣꯏ
ꯅꯪ ꯀꯥꯡ ꯏꯟꯕ ꯆꯠꯄ ꯈꯣꯠꯄꯒ ꯌꯥꯎꯈ꯭ꯔꯕ
ꯑꯩ ꯏꯪꯕ ꯆꯠꯄ ꯈꯣꯠꯄꯗꯤ ꯌꯥꯎꯗꯦ ꯑꯗꯣ ꯑꯩꯈꯣꯏꯒꯤ ꯍꯥꯏꯗꯤꯗꯤ ꯏꯃꯥꯟꯅꯕ ꯃꯃꯣꯟ ꯂꯩꯌꯦꯕꯀꯣ ꯃꯣꯏꯗ ꯑꯗꯨꯝ ꯃꯣꯏꯗꯗꯤ ꯍꯥꯟꯅ ꯈꯦꯆꯤ ꯆꯥꯕꯗꯤ ꯑꯗꯨꯝ ꯆꯠꯂꯦ
ꯎꯝ ꯑꯗꯨꯗ ꯃꯣꯏꯅ ꯍꯥꯏꯗꯤ ꯁꯨꯃꯥꯏꯅ ꯂꯩꯁꯥꯕꯤ ꯃꯌꯥꯝꯒꯒ ꯑꯗꯨꯝ ꯂꯩꯅꯕꯅꯦꯕ ꯈꯪꯉꯕ ꯍꯥꯏꯗꯤ ꯕꯥꯃꯣꯟꯒꯤꯗ ꯂꯥꯛꯇꯣꯏꯅꯦꯕ ꯈꯪꯉꯕ ꯂꯩꯁꯥꯕꯤ ꯃꯌꯥꯝꯒ ꯈꯪꯉꯕ
ꯑ ꯑꯩꯅ ꯍꯥꯏꯔꯤꯁꯤꯗꯤ ꯄꯤꯛꯢ ꯑꯩꯅ ꯄꯤꯛꯉꯥꯏ ꯄꯤꯛꯉꯥꯏ ꯃꯇꯝꯗꯅꯤꯅꯀꯣ ꯑꯗꯨꯝꯕꯩꯒꯗꯤ ꯂꯩꯇ꯭ꯔꯦꯕ ꯑꯗꯨꯝ
ꯑꯣ
ꯉꯥꯏꯇꯝ ꯆꯠꯅꯤ ꯍꯥꯏꯗꯤ ꯀꯨꯏꯔꯦꯗ ꯑꯗꯨꯃꯥꯏꯅꯒ ꯀꯥꯡꯒ ꯌꯥꯎꯔꯛꯇꯕꯁꯤꯗꯤ ꯀꯨꯏꯔꯦ ꯀꯨꯏꯔꯦ
ꯎꯝ
ꯀꯨꯏꯔꯦ ꯍꯥꯏꯗꯤ ꯑꯗꯨꯝ ꯀꯨꯏꯌꯦꯕ ꯑꯩꯈꯣꯏꯅ ꯑꯩꯈꯣꯏꯅ ꯄꯥꯈꯪ ꯐꯥꯔꯛꯄꯗꯩꯗꯤ ꯑꯗꯨꯃꯥꯏꯅ ꯒ꯭ꯌꯥꯟ ꯇꯥꯔꯛꯄꯗꯩꯗꯤ ꯑꯩꯈꯣꯏꯗꯤ ꯀꯌꯥ ꯌꯥꯎ
ꯎꯝ ꯑꯩꯈꯣꯏꯁꯨ ꯀꯥꯡ ꯆꯤꯡꯕꯒꯗꯣ ꯍꯟꯗꯛꯇꯤ ꯄꯥꯛ ꯆꯤꯡꯗ꯭ꯔꯦ ꯍꯟꯗꯛꯇꯤ ꯆꯤꯡꯗꯧ ꯃꯥꯜꯂꯦ ꯍꯥꯏꯗꯤꯅꯦ ꯀꯩꯁꯨ ꯌꯥꯝꯅ ꯀꯩꯝ ꯇꯧꯗ꯭ꯔꯦꯗꯅ ꯍꯥꯏꯗꯤ ꯃꯔꯛ ꯑꯃꯗꯤ ꯌꯥꯝ ꯂꯦꯞꯄꯨꯔꯦꯕꯀꯣ ꯀꯣ ꯀꯥꯡ ꯆꯤꯡꯕꯒꯁꯦ ꯆꯤꯡꯗꯧ ꯃꯥꯜꯂꯦ ꯍꯟꯗꯛꯇꯤ ꯑꯗ ꯍꯩꯔꯨꯛꯀ ꯊꯥꯕꯗꯒ ꯀꯩꯅꯣ ꯃꯌꯥꯝꯒ ꯃꯨꯟꯅꯧꯒꯁꯨ ꯈꯪꯕ꯭ꯔ ꯅꯪ
ꯍꯩꯔꯨꯀꯠ ꯁꯥꯟꯅꯕ ꯃꯨꯟꯅꯕ ꯍꯥꯏꯔ
ꯑꯥ
ꯑꯗꯨꯗꯤ ꯑꯃꯨꯛ ꯑꯗꯨꯗꯤ ꯍꯥꯏꯗꯤ
ꯃꯨꯟꯅꯕꯖꯗꯨꯗꯤ ꯍꯥꯏꯗꯤ ꯃꯐꯝ ꯈꯨꯗꯤꯡꯃꯛꯇ ꯃꯨꯟꯅꯔꯝꯃꯣꯏ ꯍꯥꯏꯅ ꯈꯜꯂꯦ ꯍꯥꯏꯗꯤ ꯂꯩꯗꯅ
ꯑꯣ ꯎꯝ ꯑꯗꯨꯒ ꯑꯩꯈꯣꯏꯅꯒ ꯄꯩꯁꯥ ꯂꯨꯄꯥ ꯇꯔꯥꯒ ꯄꯤꯔꯒ ꯃꯣꯏꯅ ꯍꯥꯏꯔꯨꯛꯀ ꯄꯤꯔꯝꯕꯗꯣ ꯈꯪꯕ꯭ꯔꯥ
ꯃꯨꯟꯕ ꯍꯥꯏꯗꯤ ꯀꯃꯥꯏꯅꯅꯣ ꯍꯥꯏꯗꯤ ꯍꯥꯏꯗꯤ
ꯍꯥꯏꯗꯤ ꯀꯥꯡ ꯆꯤꯡꯕꯗꯨꯗ ꯃꯐꯝ ꯑꯃꯗ ꯂꯦꯞ ꯄꯒꯅꯦ ꯑꯩꯈꯣꯏ ꯀꯩꯅꯣꯁꯦ ꯇꯧꯔꯝꯗꯣꯏꯅꯦꯕ ꯍꯥꯏꯗꯤ
ꯊꯣꯡꯉꯥꯟꯗ ꯉꯥꯏꯗꯣꯢꯔ ꯅꯠꯇ꯭ꯔ ꯅꯣꯢ
ꯑꯥ ꯍꯣꯏ ꯍꯣꯏ ꯑꯩꯈꯣꯏꯅ ꯊꯣꯡꯉꯥꯟꯅ ꯉꯥꯏꯔꯦꯗꯅ ꯑꯗꯨꯒ ꯍꯩꯔꯨꯛ ꯀꯩ ꯍꯩꯔꯨꯛ ꯁꯦ ꯀꯩꯅꯣ ꯇꯧ ꯀꯥꯏꯔꯦ ꯍꯥꯏꯕ ꯃꯇꯝꯁꯤꯗꯅꯦ ꯃꯨꯟꯅꯗꯣꯏꯕ ꯍꯥꯏ ꯍꯩꯔꯨꯛ ꯃꯌꯥꯝꯗꯣ ꯑꯉꯥꯡ ꯃꯌꯥꯝ ꯀꯩꯅꯣ ꯇꯧꯔꯒ
ꯎꯝ
ꯑꯗꯨꯒꯅꯦ ꯈꯪꯉꯕ ꯍꯥꯏꯗꯤ ꯀꯥꯡꯁꯦ ꯁꯨꯝꯒ ꯆꯤꯡꯉ ꯂꯩꯕꯁꯤꯗ ꯑꯩꯈꯣꯏꯅ ꯈꯥꯝꯗꯣꯏꯅꯦꯕꯀꯣ ꯑꯗꯨꯒꯅꯦ ꯈꯥꯝꯃꯒ ꯄꯩꯁꯥꯁꯦ ꯍꯥꯏꯗꯤ ꯑꯩꯈꯣꯏꯗ ꯑ ꯏꯁꯣꯔꯖꯤꯗ ꯀꯠꯆꯗꯣꯏꯅꯦꯕꯀꯣ ꯑꯩꯈꯣꯏꯅ ꯄꯩꯁꯥꯁꯦ
ꯑ
ꯍ ꯑꯗꯨꯒ ꯏꯁꯣꯔꯁꯤꯗ ꯀꯠꯂꯀꯥꯟꯗ ꯑꯩꯈꯣꯏꯅ ꯀꯩꯅꯣ ꯇꯧꯗꯣꯏꯅꯦꯕ ꯏꯁꯣꯔꯁꯤꯗ ꯀꯠꯆꯔꯕ ꯃꯇꯨꯡꯗ ꯃꯣꯏꯅ ꯄꯩꯁꯥꯁꯦ ꯍꯥꯏꯗꯤ ꯃꯣꯏꯅ ꯍꯥꯏꯔꯣꯛ ꯑꯃꯨꯛ ꯄꯤꯕꯤꯔꯝꯗꯣꯏꯅꯦꯕ ꯂꯩꯒ ꯍꯩꯔꯨꯛꯀ ꯄꯤꯕꯤꯔꯝꯗꯣꯏꯅꯦꯕ ꯈꯪꯉꯕ ꯑꯗꯨꯗ ꯍꯩꯅꯧ ꯔꯝꯕ ꯌꯥꯎꯔꯝꯒꯅꯤ ꯑꯗꯨꯒ ꯀꯩꯅꯣ ꯑ ꯀꯩꯅꯣ ꯀꯤꯍꯣꯝ ꯄꯤꯔꯝꯕ ꯌꯥꯎꯔꯝꯒꯅꯤ ꯑꯗꯨꯒ ꯀꯥꯡꯁꯦ ꯃꯌꯥꯝ ꯆꯤꯡꯉꯦꯕꯀꯣ ꯍꯥꯏꯗꯤ
ꯎꯝ
ꯕꯥꯃꯣꯟꯁꯤꯡꯗꯤ ꯀꯥ ꯕꯥꯃꯣꯟ ꯑꯆꯧꯕꯈꯩꯗꯤ ꯂꯣꯏ ꯆꯤꯡꯅꯩꯗꯅ ꯑꯗꯨꯅ ꯍꯥꯏꯗꯤ ꯃꯌꯥꯝ ꯆꯤꯡꯉ ꯆꯤꯡꯉ ꯆꯠꯇꯣꯏꯅꯦꯕ ꯑꯗꯨꯗ ꯍꯥꯏꯗꯤ ꯍꯩꯔꯨꯛꯀꯁꯦ ꯃꯌꯥꯝ ꯄꯤꯔꯝꯗꯣꯏꯅꯦꯕ ꯍꯥꯏꯗꯤ ꯑꯩꯈꯣꯏꯅ ꯄꯩꯁꯥ ꯄꯩꯁꯥꯁꯦ ꯂꯨꯄꯥ ꯇꯔꯥ ꯇꯔꯥ ꯄꯥꯏꯔꯒ ꯉꯥꯏ ꯂꯩꯗꯣꯏꯅꯦꯕ ꯈꯪꯉꯅꯕ ꯂꯥꯛꯄ ꯑꯗꯨꯒ ꯂꯧꯍꯧꯗꯨꯏꯅꯦꯕ ꯑꯗꯨꯃꯥꯏꯅ ꯇꯧꯔꯒ ꯏꯁꯣꯔꯗ ꯀꯠꯆꯔꯒ ꯑꯗꯨꯒ ꯑꯩꯈꯣꯏ ꯁꯤꯒꯤ ꯈ꯭ꯋꯥꯏꯗꯩ ꯆꯥꯎꯕ ꯀꯣꯅꯨꯡ ꯑꯩꯈꯣꯏ ꯁꯤꯒꯤ ꯈ꯭ꯋꯥꯏꯗꯒꯤ ꯆꯥꯎꯕ ꯀꯥꯡ ꯆꯤꯡꯕꯗꯨꯗꯤ ꯀꯣꯅꯨꯡꯗꯅꯦꯕ ꯈꯪꯉꯕ
ꯎꯝ
ꯑꯗꯨꯒꯤ ꯃꯣꯏꯗꯨꯗꯤ ꯌꯥꯝ ꯆꯥꯎꯋꯦ ꯍꯥꯏꯗꯤ ꯌꯥꯝ ꯆꯥꯎꯋꯦ ꯇꯧꯗꯣꯏꯅꯦꯕ ꯈꯪꯉꯕ ꯈꯨꯆꯥꯎ ꯑꯝ ꯇꯧꯗꯣꯏꯅꯦꯕ ꯑꯩ ꯌꯥꯎꯗꯤ ꯌꯥꯎꯗ꯭ꯔꯤ ꯌꯦꯡꯕ ꯑꯗꯨꯝ ꯆꯠ ꯇꯣꯏꯅꯦ ꯍꯥꯏꯗꯤ ꯉꯍꯥꯃꯨꯛꯁꯨ ꯌꯦꯡꯕ ꯆꯠꯂꯦꯕ ꯈꯪꯉꯕ ꯑꯩꯈꯣꯏꯗꯤ ꯑꯣꯇꯣꯗ ꯅꯠꯇ꯭ꯔꯒ ꯒꯥꯔꯤ ꯂꯩꯔꯒꯅ ꯒꯥꯔꯤꯗ ꯑꯗꯨꯝ ꯀꯩꯅꯣ ꯇꯧꯗꯣꯏꯅꯦ ꯃꯤ ꯑꯩꯈꯣꯏ ꯃꯌꯥꯝ ꯄꯨꯟꯖꯜꯂꯒ ꯌꯦꯡꯗꯣꯏꯅꯦ ꯑꯗꯨꯒꯅꯦ ꯇꯣꯇꯁꯨ ꯌꯦꯡꯕ ꯌꯥꯝ ꯅꯨꯡꯉꯥꯏꯕꯅꯦꯕ ꯈꯪꯉꯕ ꯑꯣꯇꯣꯒꯤꯅ ꯃꯅꯤꯡꯗ ꯐꯝꯃꯒꯅꯦ ꯌꯦꯡꯕꯗ ꯌꯥꯝ ꯅꯨꯡꯉꯥꯏꯗꯣꯏꯕ
ꯅꯨꯄꯥ ꯃꯌꯥꯝ ꯄꯥꯈꯪ ꯃꯌꯥꯝ ꯆꯤꯡꯅꯕꯅꯤ ꯅꯠꯇ꯭ꯔꯥ
ꯊꯦꯡꯕꯗꯤ ꯍꯣꯏ ꯑꯗꯨ ꯑꯩꯈꯣꯏꯁꯨ ꯑꯉꯥꯡ ꯑꯣꯏꯔꯤꯀꯥꯟꯗ ꯆꯠꯄꯅꯦꯕꯀꯣ ꯑꯗꯨꯅ ꯍꯥꯏꯗꯤ ꯑꯍꯟ ꯃꯌꯥꯝ ꯑꯩꯈꯣꯏꯒꯤ ꯃꯇꯝꯗꯨꯗꯤ ꯑꯩꯈꯣꯏꯅ ꯑꯍꯟ ꯑꯍꯟ ꯑꯣꯏꯔꯦꯗꯅ ꯑꯗ ꯑꯍꯟ ꯃꯌꯥꯝ ꯆꯤꯡꯗꯣꯏꯅꯤ ꯑꯗꯨꯒ ꯂꯩꯁꯥꯕꯤ ꯃꯌꯥꯝ ꯁꯨꯆꯤꯡ ꯉꯝꯗꯣꯏꯅꯤ ꯑꯗꯨꯒ ꯀꯥꯡꯒꯤ ꯑꯩꯈꯣꯏꯒꯤ ꯐꯝꯕꯝ ꯂꯩꯅ‌ꯦꯕꯀꯣ ꯆꯤꯡꯕꯩꯗꯨꯗ ꯍꯥꯏꯗꯤ ꯀꯥꯡ ꯑꯆꯧꯕꯅꯤꯗꯅ ꯑꯩꯈꯣꯏꯒꯤ ꯄꯨꯗꯨꯗꯣ ꯍꯥꯏꯗꯤ ꯆꯤꯡꯗꯣꯏꯗꯣ ꯆꯤꯡꯗꯧꯕꯗꯣ ꯑꯗꯨꯒ ꯑꯗꯨꯗ ꯑꯩꯈꯣꯏꯒꯤ ꯐꯝꯕꯝꯒ ꯂꯩꯒꯅꯦꯕ ꯀꯣ ꯑꯗꯨꯗ ꯐꯝꯐꯝꯗꯨꯗꯒ ꯑꯉꯥꯡ ꯃꯌꯥꯝꯒꯁꯦ ꯐꯝꯍꯟꯗꯣꯏꯅꯦꯕ ꯈꯪꯉꯕ ꯑꯗꯨꯒ ꯇꯧꯑꯣ ꯀꯩꯅꯣ ꯇꯧꯗꯣꯏꯅꯦ ꯆꯤꯡ ꯍꯥꯏꯗꯤ ꯑꯗꯨꯗꯒ ꯑꯩꯗꯤ ꯌꯥꯝ ꯐꯝꯅꯤꯡꯉꯦ ꯑꯗꯣ ꯐꯝ ꯑꯗꯨꯃꯥꯏꯅ ꯆꯠꯄꯒꯗꯤ ꯀꯩꯁꯨ ꯐꯪꯉꯛꯇꯦꯗ
ꯎꯝ ꯑꯗꯣ ꯑꯗꯨꯃꯥꯏꯅ ꯑꯩꯈꯣꯏꯒꯤ ꯀꯥꯡ ꯆꯤꯡꯅꯕꯒꯤ ꯀꯥꯡꯒꯤ ꯑꯃ ꯂꯩꯗꯅꯕ
ꯑꯣ
ꯑꯗꯨ ꯅꯠꯇꯕꯗ ꯒꯥꯔꯤꯗꯁꯨ ꯆꯤꯡꯅꯕ ꯑꯗꯨ ꯑꯗꯨꯝ ꯇꯧꯅꯕ ꯑꯗꯨꯕꯁꯨ
ꯎꯝꯍꯨꯛ ꯒꯥꯔꯤꯗꯒꯗꯤ ꯆꯤꯡꯉꯣꯏꯗ ꯍꯣꯏ ꯒꯥꯔꯤ ꯍꯧꯖꯤꯛꯀꯤꯗꯣ ꯒꯥꯔꯤꯒꯤ ꯑꯗꯨꯃꯥꯏ ꯇꯧꯗꯣꯏꯅꯦꯕ ꯋꯥꯏꯗꯤ ꯁꯨꯝ ꯑ ꯑꯩꯈꯣꯏꯒꯤ ꯒꯥꯔꯤ ꯑ ꯍꯥꯏꯗꯤ ꯀꯩꯅꯣ ꯄꯥꯈꯟ ꯍꯥꯏꯗꯤ ꯌꯨꯝꯒꯤ ꯇꯥꯏꯞꯇ ꯀꯩꯅꯣ ꯇꯧꯗꯣꯏꯅ ꯌꯨꯝꯒꯤ ꯇꯥꯏꯞꯇ ꯃꯆꯥ ꯑꯣꯏꯅ ꯁꯥꯔꯒꯀꯣ ꯍꯥꯏꯗꯤ ꯀꯩꯅꯣ ꯆꯠꯇꯣꯏꯅꯦꯕ ꯑꯗꯨꯗ ꯍꯩꯔꯨꯛ ꯑꯗꯨꯗꯒꯤ ꯂꯩ ꯀꯩꯀꯩ ꯃꯌꯥꯝ ꯍꯥꯞꯄꯒꯅꯦ ꯀꯩꯅꯣ ꯇꯧꯗꯣꯏꯕ ꯄꯨꯗꯣꯏꯕ
ꯑꯗꯨꯗ ꯑꯗꯨꯗ ꯃꯐꯝ ꯑꯃꯈꯗꯤ ꯌꯥꯝ ꯆꯥꯎꯅꯇꯧꯋꯦꯕꯀꯣ ꯑ ꯀꯔꯝꯕ ꯆꯍꯤꯗꯅꯣꯗꯤ ꯀꯥꯎꯔ‌ꯦꯕꯀꯣ ꯑꯗ
ꯎꯝ
ꯑ ꯍꯨꯃ ꯃꯒ
ꯃꯤꯗꯨꯁꯨꯅꯦ ꯃꯌꯥꯝꯅꯅꯦ ꯆꯤꯡꯗꯨꯁꯨ ꯈꯪꯉꯤ ꯃꯤ ꯃꯌꯥꯝꯅ ꯇꯧꯔꯒ ꯆꯤꯡꯉ ꯆꯠꯇ‌ꯣꯏꯕ ꯏꯜꯂꯒꯒ ꯆꯠꯇ‌ꯣꯏꯕ
ꯅꯪ ꯅꯪ ꯄꯥꯎ ꯇꯥꯈ꯭ꯔꯕ ꯇꯥꯔꯤꯕꯗ ꯃꯐꯝ ꯃꯐꯝ ꯈꯛꯇꯅꯦꯕꯀꯣ ꯍꯥꯏꯗꯤ ꯌꯥꯝ ꯆꯥꯎꯅ ꯇꯧꯋꯦꯕꯀꯣ ꯑꯗ ꯌꯥꯝ ꯆꯥꯎꯔꯦ ꯍꯥꯏꯕꯗꯤꯅꯦ ꯑꯗꯣ ꯃꯣꯏꯒꯤ ꯆꯤꯡꯉꯕ ꯑꯩꯈꯣꯏꯒꯤ ꯂꯥꯏ ꯊꯥꯡꯅꯕꯒꯤꯗꯣ ꯌꯥꯝ ꯋꯥꯡꯕꯀꯣ ꯋꯥꯡꯕꯗꯨꯅꯅꯦ ꯆꯤꯡ
ꯋꯥꯡꯗꯣꯏꯅꯦꯕ ꯈꯪꯉꯕ
ꯑꯗꯨ ꯋꯥꯡꯕꯒꯤꯅꯦꯕ ꯆꯤꯡꯉꯛꯄ ꯀꯥꯟꯗꯀꯣ ꯀꯥꯔꯦꯟ ꯃꯔꯤꯗ ꯆꯦꯡꯗꯅ ꯃꯤ ꯆꯤꯡꯕ ꯃꯤ ꯃꯌꯥꯝ ꯁꯤ
ꯎꯝ
ꯃꯤꯇꯔ ꯑꯃ ꯋꯥꯡ ꯀꯥꯗꯩ ꯂꯩ ꯆꯤꯡ
ꯑꯩꯗꯤꯕ
ꯑ ꯑꯗꯨ ꯊꯣꯛꯣꯛꯑꯣꯗ ꯍꯥꯏꯕꯅꯦ ꯋꯥꯔꯤꯁꯦ
ꯑ ꯑꯗꯨꯒ ꯑꯩꯈꯣꯏꯒꯤꯁꯨ ꯃꯌꯥꯝ ꯆꯤꯡꯗꯣꯏꯅꯦꯕ ꯈꯪꯉꯕ
ꯑꯥ
ꯍꯥ ꯃꯅꯤꯡꯁꯤꯗꯗ ꯃꯤ ꯃꯌꯥꯝ ꯏꯟꯅꯗꯣꯏꯅꯤ ꯍꯥꯏꯗꯤ ꯀꯩꯅꯣ ꯀꯩꯅꯣꯗ ꯇꯧꯔꯒ ꯑꯁ ꯑꯗꯨꯗꯒꯤ ꯀꯥꯡ ꯂꯣꯏꯔꯒ ꯀꯔꯤ ꯑꯃꯨꯛ ꯂꯥꯛꯀꯅꯤ ꯍꯥꯏꯕ ꯃꯇꯝꯗ ꯀꯥꯡ ꯂꯣꯏꯔꯒ ꯗꯤꯋꯥꯂꯤ ꯂꯥꯛꯛꯇꯧ ꯃꯥꯜꯂꯦꯀꯣ ꯀꯥꯡꯨꯔꯒ ꯃꯥꯜꯂꯦ
ꯑꯥ ꯑꯗ ꯑꯗꯦ ꯃꯗꯦ ꯑꯗꯦ ꯑꯩ ꯍꯥꯏꯔꯦ ꯑꯩ ꯑꯩ ꯍꯥꯏꯔꯒꯦ ꯀꯥꯡ ꯂꯣꯏꯔꯕ ꯃꯇꯨꯡꯗ ꯀꯣ
ꯎꯝ
ꯑ ꯆꯦꯠꯇ ꯄꯦꯗ ꯑꯩꯈꯣꯏꯒꯤ ꯀꯩꯅꯣ ꯂꯥꯛꯄ꯭ꯔꯥ ꯑꯃꯈꯦ ꯑꯃꯈꯛꯇꯣ ꯑꯩꯈꯣꯏ ꯎꯁꯣꯞ ꯃꯌꯥꯝ ꯇꯧꯅꯕꯅꯤꯅꯦ ꯇꯧꯅꯗꯕꯥ ꯇꯥꯏꯕꯜ ꯑꯗꯨ ꯂꯩꯕ ꯆꯣꯏꯁ ꯇꯧꯅꯕ꯭ꯔꯥ
ꯑꯗꯨꯗꯤ ꯀꯩꯁꯨ ꯍꯥꯏꯗꯤ ꯀꯩꯅꯣ ꯑꯣꯏꯅ ꯀꯨꯝꯍꯩ ꯍꯔꯥꯎ ꯅꯠꯇꯦꯗꯅ ꯑꯗꯨꯅ ꯑꯃꯨꯛ
ꯍꯣꯏ ꯍꯣꯏ ꯍꯣꯏ ꯍꯣꯏ ꯑꯗꯨ ꯅꯠꯇꯦꯕꯀꯣ ꯍꯥꯏꯗꯤ ꯑꯗꯨ ꯑꯗꯨꯒꯤ ꯃꯇꯨꯡꯗ ꯄꯨꯖꯥ ꯂꯥꯛꯈꯤ ꯑꯗꯨꯗꯤ ꯑꯗꯨꯒ
ꯄꯨꯖꯥꯗꯨꯗꯤ ꯅꯣꯏ ꯑꯗꯣꯣꯟꯝꯗ ꯆꯥꯎꯅ ꯇꯧꯕ ꯋꯥꯅꯤ ꯁꯣꯝꯗꯗꯤ ꯇꯧꯗꯤꯌꯦ ꯁꯣꯝꯗ ꯀꯩꯁꯨ ꯇꯧꯗꯦꯕ ꯉꯥꯏꯍꯥꯛꯃꯨꯛ ꯇꯧꯔꯝꯃꯦ ꯑꯗꯨꯗꯩ ꯀꯩꯁꯨ ꯇꯧꯗꯦꯕ ꯑꯩꯈꯣꯏ ꯁ꯭ꯏꯗꯒ ꯇꯧꯅ ꯅꯠꯇ꯭ꯔꯦꯕ ꯑꯗꯨꯗꯒꯤ ꯑꯩꯈꯣꯏꯗꯤ ꯗꯤꯋꯥꯂꯤ ꯑꯣꯏꯅ ꯂꯥꯛꯇꯣꯏꯅꯦꯕꯀꯣ ꯗꯤꯋꯥꯂꯤꯁꯤꯗꯅ ꯑꯃꯨꯛ ꯍꯥꯏꯗꯤ ꯃꯤ ꯃꯌꯥꯝ ꯂꯒꯥꯎ ꯈꯥꯎꯕ ꯀꯩꯅꯣ ꯇꯧꯕ ꯇꯧꯅꯔꯅꯤ ꯃꯩ ꯊꯥꯅꯕ ꯑꯗꯨꯒ ꯊꯥꯕꯅ ꯊꯥꯕ ꯑꯗꯨꯃꯥꯏꯅ ꯇꯧꯅꯔꯅꯤꯗꯅ ꯑꯗꯨꯒ ꯗꯤꯋꯥꯂꯤꯒꯤ ꯗꯤꯋꯥꯂꯤ ꯍꯥꯏꯗꯤ ꯗꯤꯋꯥꯂꯤ ꯍꯧꯗ꯭ꯔꯤꯉꯩꯗꯩ ꯑꯗꯨꯝ ꯍꯧꯔꯦꯗꯅ ꯑꯗꯨꯝ
ꯎꯝ
ꯑꯗꯨꯒꯒꯤ ꯗꯤꯋꯥꯂꯤꯒꯤ ꯍꯦꯛ ꯅꯣꯡꯉꯥꯟꯕꯁꯤꯗꯅ ꯑꯃꯨꯛ ꯅꯤꯡꯅꯤꯉꯣꯜ ꯆꯥꯛꯀꯧꯕ ꯂꯥꯛꯇꯣꯏꯅꯦꯕ ꯈꯪꯉꯕ
ꯑ
ꯅꯤꯉꯣꯜ ꯆꯥꯛꯀꯧꯕ ꯑꯗꯨꯒ ꯅꯤꯉꯣꯜ ꯆꯥꯛꯀꯧꯕꯐꯧ ꯗꯤꯋꯥꯂꯤ ꯑꯣꯏꯗꯣꯏꯅꯦꯕ ꯁꯣꯝꯗꯗꯤ ꯑꯗꯒꯤ ꯗꯤꯋꯥꯂꯤ ꯂꯣꯏꯔꯒ ꯀꯩ ꯑꯃꯨꯛ ꯂꯥꯛꯀꯅꯤ ꯈ꯭ꯔꯤꯁꯃꯥꯁ ꯑꯁ ꯈ꯭ꯔꯤꯁꯃꯥꯁꯇꯗꯤ ꯌꯥꯝ ꯅꯨꯡꯉꯥꯏꯗꯣꯏꯅꯦ ꯈꯣꯏ ꯏꯅꯝꯃꯁꯨ ꯇ꯭ꯔꯥꯏꯕ ꯑꯣꯏꯕꯅꯤꯅꯅꯦ ꯃꯥꯁꯦ ꯀꯩꯅꯣ ꯇꯧꯗꯣꯏꯅꯦ ꯑꯩꯈꯣꯏ ꯃꯣꯏꯗ ꯆꯠꯇꯣꯏꯅꯦꯕ ꯈꯪꯉꯕ ꯑꯗꯨꯒ ꯉꯍꯥꯟꯃꯨꯛꯁꯨ ꯇꯧꯕꯗꯣ ꯅꯨꯡꯉꯥꯏꯇ꯭ꯔꯥ
ꯎꯝ ꯑꯩꯈꯣꯏꯗꯤ ꯑ-ꯑꯩꯈꯣꯏꯗꯤ ꯑꯩꯈꯣꯏꯗꯤ ꯍꯥꯏꯕꯗꯤ ꯎꯝ ꯀꯩꯇꯥꯔꯦ ꯈꯣꯏꯕꯥꯒꯤ ꯃꯃꯥꯟꯅꯕ ꯂꯩꯔꯁꯨ ꯑꯩꯈꯣꯏꯒꯗꯤ ꯀꯔꯤꯝ ꯀ꯭ꯂꯣꯁ ꯑꯣꯏꯅꯕ ꯍꯥꯏꯗꯤ ꯇ꯭ꯔꯥꯏꯞ ꯐꯦꯃꯤꯂꯤ ꯂꯩꯇꯕꯅꯤꯅ ꯑꯩꯈꯣꯏꯗꯤ ꯑꯗꯨꯝ ꯌꯥꯝꯅ ꯆꯥꯎꯅ ꯈꯟꯗ꯭ꯔꯦꯕ ꯈ꯭ꯔꯤꯁꯃꯥꯁ ꯁꯤ ꯅꯣꯏꯅꯕꯣ ꯅꯅꯝꯃ ꯑꯣꯏꯔꯕꯅꯤꯅ ꯑꯗꯨꯝ ꯆꯠꯅꯤꯅ ꯂꯩꯔꯦꯗꯅ ꯀꯣ
ꯎꯝ
ꯍꯥꯏꯗꯤ ꯀꯅꯥꯒꯨꯝꯕ
ꯃꯥꯥꯁꯦ ꯑꯩꯈꯣꯏꯅ ꯆꯥꯎꯅ ꯇꯧꯕꯁꯨ ꯌꯥꯏ ꯀꯩꯅꯣ ꯑꯩꯈꯣꯏꯅ ꯍꯥꯏꯗꯤ ꯁꯨꯝ ꯑꯈꯣꯏꯅ ꯍꯥꯏꯗꯤ ꯄꯨꯟꯕꯒ ꯆꯠꯄ ꯈꯣꯠꯄ ꯍꯥꯏꯗꯤ ꯀꯨꯝꯍꯩ ꯍꯔꯥꯎ ꯑꯣꯏꯕꯅꯤꯅ ꯑꯩꯈꯣꯏꯒꯤ ꯍꯥꯏꯗꯤ ꯇ꯭ꯔꯥꯏꯕꯦꯜꯒꯤ ꯀꯩꯅꯣ ꯑꯃꯗ ꯂꯝ ꯑꯃꯗ ꯍꯥꯏꯗꯤ ꯁꯨꯝ ꯇ꯭ꯔꯥꯏꯚꯦꯜ ꯇꯥꯕ ꯃꯐꯝꯗ ꯆꯠꯂꯒ ꯑꯩꯈꯣꯏꯅ ꯍꯥꯏꯗꯤ ꯑꯗꯨꯗ ꯍꯥꯏꯗꯤ ꯀꯩꯅꯣ ꯇꯧꯕꯁꯨ ꯌꯥꯏ ꯌꯥꯎꯕ ꯍꯥꯏꯗꯤ ꯃꯣꯏꯒꯤ ꯐꯪꯁꯟ ꯈꯪꯅꯕ ꯃꯤ ꯂꯩꯇ꯭ꯔꯁꯨꯅꯦ ꯍꯥꯏꯗꯤ ꯃꯣꯏ ꯑꯗꯨꯗ ꯍꯥꯏꯗꯤ ꯈ꯭ꯔꯤꯁꯃꯥꯁꯁꯤꯗ ꯑꯩꯈꯣꯏꯒꯤ ꯐꯪꯁꯟ ꯑꯩꯈꯣꯏꯅ ꯍꯥꯏꯗꯤ ꯑꯩꯈꯣꯏꯒꯤꯗ ꯑꯣꯏ ꯁꯤ ꯌꯥꯎꯁꯪꯒꯨꯝꯕꯗ ꯊꯥꯕꯜ ꯆꯣꯡꯕꯁꯤ ꯁꯨꯃꯥꯏꯅ ꯃꯣꯏꯖꯨ ꯈ꯭ꯔꯤꯁꯃꯥꯁ ꯁꯨꯝꯕꯗ ꯖꯒꯣꯏꯒ ꯁꯥꯗꯣꯏꯅꯦꯕ ꯃꯣꯏ ꯂꯝꯄꯥꯛ ꯑꯆꯧꯕꯗ ꯍꯥꯏꯗꯤ ꯖꯒꯣꯏ ꯃꯈꯜ ꯃꯈꯜ ꯍꯥꯏꯗꯤ
ꯅꯣꯏ ꯑꯥ ꯂꯩꯕꯗꯣ ꯈ꯭ꯔꯤꯁꯃꯥꯁ ꯃꯇꯝꯗꯗ ꯅꯠꯇꯕ
ꯎꯝꯍꯨꯡ ꯒꯥꯡꯉꯥꯏꯖꯤꯅ ꯈ꯭ꯔꯤꯁꯃꯥꯁ ꯂꯣꯏꯔꯒ ꯑꯃꯨꯛ ꯂꯥꯛꯇꯣꯏꯅꯦꯕ ꯑꯗ ꯍꯥꯏꯗꯤ ꯑꯗ ꯑꯗꯨꯃꯥꯏꯅ ꯖꯒꯣꯏ ꯁꯥꯗꯣꯏꯅꯦꯕꯀꯣ ꯍꯥꯏꯗꯤ ꯀꯩꯅꯣ ꯎꯝ ꯍꯥꯏꯗꯤ ꯃꯤ ꯃꯌꯥꯝ ꯂꯩꯁꯥꯕꯤ ꯃꯌꯥꯝ ꯃꯌꯥꯝ ꯇꯧꯔꯒ ꯑꯗꯨꯗꯒꯤ ꯃꯧ ꯅꯍꯥꯁꯤꯡꯁꯤꯅ ꯖꯒꯣꯏ ꯁꯥꯗꯣꯏꯅꯦꯕ ꯏꯁꯩ ꯁꯛꯇꯅ ꯃꯥ ꯌꯥꯝ ꯇꯧꯗꯨꯏꯅꯦꯕ ꯈꯪꯉꯕ ꯑꯗꯨꯏ ꯑꯗꯣ ꯍꯥꯏꯗꯤ ꯑꯩꯈꯣꯏꯅ ꯑꯗꯨꯗꯗꯤ ꯍꯥꯏꯗꯤ ꯌꯦꯡꯕ ꯑꯣꯏꯅ ꯌꯥꯏꯗꯅ
ꯑꯣ ꯑꯩꯗꯤ ꯑꯩꯗꯤ ꯑꯩꯗꯤ ꯑꯗꯣꯟꯗ ꯑꯃꯨꯛꯐꯥꯎ ꯂꯥꯛꯇ꯭ꯔꯤꯕꯅꯤꯅ ꯑꯗꯨꯝꯕ ꯑꯝꯇ ꯎꯗ꯭ꯔꯦꯕ ꯈꯪꯗꯦ ꯃꯌꯥꯝꯅ
ꯎꯝ ꯌꯥ ꯌꯥꯅꯤ ꯌꯥꯅꯤ ꯃꯊꯪ ꯃꯊꯪ ꯆꯍꯤ ꯅꯠꯇ꯭ꯔꯒ ꯃꯊꯪꯒꯤ ꯃꯊꯪ ꯆꯍꯤꯗꯗꯤ ꯂꯥꯛꯑꯅꯤꯗꯅ ꯃꯊꯪ ꯆꯍꯤꯗ ꯗꯤ ꯌꯥꯔꯣꯏ ꯃꯊꯪ ꯆꯍꯤꯗꯅ ꯑꯩꯅ ꯑꯗꯣꯟꯗ ꯂꯥꯛꯇꯣꯏꯕ ꯑꯗꯨꯒ ꯃꯊꯪ ꯆꯍꯤꯗ ꯃꯊꯪꯒꯤ ꯃꯊꯪ ꯆꯍꯤꯗ ꯇꯨꯅ ꯅꯪꯅ ꯁꯣꯝꯗ ꯑꯣꯏꯅ ꯂꯥꯛꯇꯣꯏꯕ ꯑꯗꯨꯒ ꯑꯩꯈꯣꯏ ꯃꯌꯥꯝ ꯍꯥꯏ ꯗꯤ ꯀꯨꯝꯍꯩ ꯍꯔꯥꯎ ꯃꯇꯝꯗ ꯂꯥꯛꯑꯗꯤ ꯁꯨꯝ ꯍꯥꯏꯗꯤ ꯂꯥꯡꯃꯤꯟꯅꯕ ꯐꯪꯗꯣꯏꯅꯦꯕ ꯂꯥꯡꯃꯤꯟꯅꯕ ꯍꯥꯏꯗꯤ ꯁꯨꯝ ꯅꯪꯅ ꯈꯪꯗꯕ ꯃꯐꯝꯖꯤꯗꯁꯨ ꯆꯠꯂꯒ ꯑꯈꯣꯏꯅ ꯁꯤ ꯁꯤ ꯇꯥꯛꯄꯤꯕ ꯑꯗꯨꯝ ꯌꯥꯏꯗꯅ
ꯍꯣꯏ ꯍꯣꯏ
ꯑꯗꯨꯏꯁꯨ ꯌꯦꯡꯐꯝꯗꯤ ꯊꯣꯛꯏ ꯅꯠꯇ꯭ꯔ ꯍꯔꯥꯎ ꯀꯨꯝꯍꯩ ꯍꯥꯏꯁꯤ ꯅꯠꯇ꯭ꯔ
ꯍꯥ
ꯍꯔꯥꯎ ꯀꯨꯝꯍꯩ ꯍꯥꯏꯁꯤꯗꯤ ꯑꯗꯨꯝ ꯈꯪ ꯈꯪ ꯈꯪꯖꯤꯟꯕ ꯌꯥꯏ ꯍꯥꯏꯕ
ꯎꯝ ꯂꯣꯏꯅꯃꯛ ꯑꯗꯒꯤ ꯂꯥꯏ ꯍꯔꯥꯎꯕꯖꯤꯗ ꯑꯁ ꯂꯥꯏ ꯍꯔꯥꯎꯕꯁꯤꯁꯨ ꯀꯩꯅꯣ ꯇꯧꯗꯣꯏꯅꯦꯕ ꯑꯩꯈꯣꯏꯒꯤ ꯎꯝ ꯎꯝ ꯍꯥꯏꯗꯤ ꯂꯥꯏ ꯍꯔꯥꯎꯕꯖꯦ ꯑꯈꯣꯏꯒꯤꯗꯤꯅꯦ ꯆꯍꯤ ꯑꯍꯨꯝꯃꯨꯛ ꯊꯤꯡꯈ꯭ꯔꯦꯕ ꯂꯥꯏ ꯍꯔꯥꯎꯕꯁꯦ ꯍꯥꯏꯗꯤ ꯂꯥꯏ ꯊꯣꯡ ꯊꯤꯡꯈꯤꯕꯒꯤ ꯑꯗꯨꯒꯤ ꯆꯍꯤ ꯑꯍꯨꯝꯃꯨꯛꯇꯤ ꯍꯔꯥꯎꯔꯔꯣꯏ ꯑꯗꯣ ꯅꯪꯅ ꯁꯣꯟꯗ ꯂꯥꯛꯄ ꯃꯇꯝꯗꯗꯤ ꯑꯗꯨꯝ ꯍꯔꯥꯎꯔꯅꯤ ꯏꯗꯥ ꯍꯥꯏꯅ ꯎꯝ ꯂꯥꯏ ꯍꯔꯥꯎꯕ ꯃꯇꯝꯗꯁꯨ ꯂꯥꯛꯑꯣ ꯂꯥꯏ ꯂꯝꯊꯣꯛꯄ ꯍꯥꯏꯁꯤꯅ ꯂꯥꯏꯁꯦ ꯑꯩꯈꯣꯏꯒꯤ ꯍꯥꯏꯗꯤ ꯀꯣꯏꯕ ꯄꯨꯊꯣꯛꯇꯣꯏꯅꯦꯕ ꯈꯪꯉꯕ ꯂꯥꯏꯁꯤ ꯀꯣꯏꯕ ꯄꯨꯊꯣꯛꯄꯁꯤꯗ ꯀꯩꯅꯣ ꯇꯧꯗꯣꯏꯅꯦꯕ ꯍꯥꯏꯗꯤ ꯍꯦꯛꯇ ꯃꯥꯖꯦ ꯍꯥꯏꯗꯤ ꯍꯔꯥꯎꯕꯒꯤꯀꯣ ꯍꯥꯏꯗꯤ ꯑꯥ ꯉꯥꯎꯗꯣꯏꯅꯦꯕ ꯃꯥꯁꯦ ꯍꯥꯏꯗꯤ ꯉꯥꯎꯕ ꯍꯥꯏꯗꯤ ꯁꯨꯝ ꯍꯔꯥꯎꯕꯒꯤ ꯍꯥꯏꯗꯤ ꯑꯩꯈꯣꯏꯅ ꯎꯝ ꯉꯥꯎꯗꯣꯏꯅꯦꯕ ꯃꯥꯖꯦ ꯍꯥꯏꯗꯤ ꯂꯥꯏ ꯉꯥꯎꯕ ꯒꯥꯏꯅ ꯍꯥꯏꯅꯩꯗꯅ ꯂꯥꯏ ꯍꯔꯥꯎꯕꯖꯤꯗ ꯑꯗꯨꯏ ꯃꯥꯁꯦ ꯍꯥꯏꯗꯤ
ꯑꯩꯈꯣꯏꯒꯤ ꯀꯩꯅꯣ ꯍꯥꯏꯅꯁꯨ ꯂꯩꯕ꯭ꯔꯥ ꯀꯣꯔꯤ ꯐꯥꯕ ꯍꯥꯏꯅꯁꯨ ꯂꯩꯕ꯭ꯔꯥ
ꯑꯍꯣꯏ ꯍꯣꯏ ꯑꯗꯨꯃꯥꯏꯅ ꯂꯥꯏ ꯅꯨꯄꯤ ꯐꯥꯕꯗꯣ
ꯍꯣꯏ ꯑꯁ
ꯎꯝ ꯑꯗꯨꯃꯥꯏꯅ ꯇꯧꯗꯣꯏꯅꯦ ꯑꯗꯨ ꯃꯇꯝꯗꯗꯤ ꯌꯥꯝ ꯀꯤꯖꯥꯅꯤꯍꯦ ꯑꯉꯥꯡꯒ ꯑꯣꯏꯔꯤꯀꯥꯟ ꯃꯇꯝꯗꯗꯤ ꯍꯧꯖꯤꯛꯇꯕꯨ ꯍꯥꯏꯗꯤ ꯃꯣꯏ ꯃꯥꯏꯕꯤꯅ ꯁꯥꯔꯒ ꯃꯥꯏꯕꯤꯅ ꯑꯗꯨꯝ ꯈꯣꯠꯂꯤꯗꯅ ꯑꯗꯨ ꯃꯇꯝꯗꯨꯗꯗꯤ ꯃꯤꯒꯁꯦ ꯀꯣꯠꯇꯣꯏꯅꯦꯕ ꯈꯪꯉꯕ